ꯍꯜꯂꯣ ꯏ ꯇꯥꯎꯕꯤ ꯑꯣ ꯏꯇꯥꯎꯒꯤ ꯅꯨꯡꯉꯥꯏꯔꯤꯕꯣ ꯀꯃꯥꯏ ꯀꯃꯥꯏ ꯇꯧꯔꯤꯒꯦ
ꯑꯁ ꯅꯨꯡꯉꯥꯏꯔꯤꯌꯦꯦ ꯅꯪꯗꯤ ꯀꯃꯥꯏ ꯀꯃꯥꯏꯅ ꯇꯧꯔꯤꯒꯦ
ꯑꯩꯁꯨ ꯅꯨꯡꯉꯥꯏꯔꯤ ꯍꯥꯏꯕ ꯇꯥꯔꯦ ꯈꯪꯗꯗ ꯒ꯭ꯌꯥꯟ ꯑꯗꯨꯗ ꯇꯧꯗꯣꯏꯁꯦ
ꯎꯝ ꯁꯥꯁꯦ ꯗꯤꯍꯥꯏꯗ꯭ꯔꯦꯠ ꯌꯥꯝ ꯇꯧꯔꯦ ꯑꯗꯨꯅ ꯊꯕꯤ ꯈꯔ ꯁꯔꯤ
ꯑꯣ ꯐꯩꯌꯦ ꯑꯦ ꯊꯕꯤ ꯍꯥꯏꯔꯒ ꯑꯩꯒꯤ ꯑꯩ ꯍꯟꯗꯛ ꯈꯔ ꯑꯩꯒꯤ ꯂꯧꯕꯨꯛꯇ ꯑꯩ ꯍꯤꯡꯒꯣꯜ ꯈꯔ ꯀꯣꯏꯗꯅ
ꯎꯝ
ꯑꯁ ꯑꯗꯨ ꯌꯥꯗ꯭ꯔꯦꯕꯣ ꯑꯩ ꯇꯔꯨ ꯄꯨꯕꯨꯖꯥ ꯈꯔ ꯃꯥꯏꯔꯦꯟ ꯈꯔ ꯊꯕꯤ ꯈꯔ ꯁꯨꯃꯥꯏꯅ ꯊꯥꯔꯒ ꯍꯟꯗꯛꯅ ꯑꯍꯥꯟꯕ ꯇ꯭ꯔꯥꯏ ꯇꯧꯕꯅꯦꯕ ꯗꯣ ꯍꯟꯗꯛ ꯀꯨꯝꯍ ꯅꯣꯡ ꯂꯥꯛꯄꯒꯤꯗ ꯗꯦꯟ ꯈꯔ ꯌꯥꯎꯈꯤꯗꯅ
ꯑꯧ ꯍꯣꯏ ꯌꯥꯎꯋꯦ
ꯑꯗꯨꯗ ꯂꯣꯏꯅ ꯐꯨꯗꯠꯄꯤꯔꯝꯗꯅ ꯄꯨꯡꯃꯥꯡ ꯃꯥꯡꯉ ꯌꯥꯗ꯭ꯔꯦꯗ ꯑꯩ ꯇꯥꯎꯋꯤ ꯑ ꯍꯧꯖꯤꯛ ꯑꯃꯨꯛ ꯅꯧꯅ ꯊꯥꯕ ꯍꯥꯏ ꯑꯗꯨꯁꯨ ꯃꯇꯝꯁꯦ ꯊꯦꯡꯖꯤꯟꯈ꯭ꯔꯕꯅꯤꯅ ꯑꯩ ꯌꯥꯔꯔꯣꯏꯗꯧꯕꯅꯤ ꯍꯧꯖꯤꯛꯁꯤꯗꯤ
ꯍꯈꯣꯏ ꯌꯥꯔꯔꯣꯏ ꯃꯇꯝꯗ
ꯁꯤꯗ ꯀꯩꯅꯣ ꯈꯪꯗ꯭ꯔꯦ ꯍꯧꯖꯤꯛꯀꯥꯟꯁꯦ ꯑꯑꯣꯟꯕ ꯌꯥꯝ ꯂꯩ ꯒꯤ ꯅꯣꯡꯣꯡ ꯆꯤꯡꯒꯤ ꯐꯤꯕꯝꯁꯤꯁꯨ
ꯃꯊꯣꯡ ꯃꯔꯨꯞ ꯑꯃꯐꯥꯎ ꯈꯪꯗ꯭ꯔꯦ ꯇꯥꯗꯧ ꯃꯇꯝꯗꯅ ꯇꯥꯗ꯭ꯔꯕꯅꯤꯅ
ꯍꯣꯏꯅꯣꯏ
ꯗꯥꯎ ꯌꯥꯗ꯭ꯔꯦꯅ ꯇꯣꯛꯄꯗꯤ ꯌꯥꯗꯕꯅꯤꯅ ꯍꯟꯗꯛ ꯑꯃꯨꯛ ꯑꯗꯨ ꯃꯥꯡꯉ ꯃꯇꯨꯡꯗ ꯑꯅꯧꯕ ꯈꯔ ꯇ꯭ꯔꯥꯏ ꯇꯧꯕꯅꯤ ꯆꯤꯟꯖꯥꯛꯀꯨꯝꯕ ꯍꯋꯥꯏꯒꯨꯝꯕ ꯏ ꯇꯧꯒꯤꯁꯨꯗꯣ ꯑꯃꯨꯛꯇꯪ ꯀꯣꯏꯊꯣꯔꯧꯗꯅ ꯑꯩꯒꯤ ꯍꯤꯡꯒꯣꯜꯗꯣ ꯌꯦꯡꯕ ꯑꯣꯏꯅ
ꯑꯍꯣꯏ ꯍꯣꯏꯣꯏ ꯀꯣꯏꯔꯛꯀꯦ ꯀꯣꯏꯔꯛꯀꯦ ꯑꯩꯁꯦ ꯍꯧꯖꯤꯛꯀꯥꯟꯁꯦ ꯃꯇꯝꯁꯦ ꯈꯔ ꯁꯪꯕ ꯇꯧꯕꯅꯦ ꯑꯩꯒꯤ ꯌꯨꯝꯗꯁꯨ ꯊꯕꯛ ꯏꯪꯈꯥꯡ ꯃꯌꯥꯝ ꯑꯃ ꯆꯤꯟꯕ ꯍꯥꯏ ꯇꯔꯦ ꯍꯗ ꯑꯩꯈꯣꯏꯒꯤꯁꯨ ꯁꯨꯃꯥꯡꯒꯤ ꯑꯁꯇꯔ ꯀꯩꯀꯥ ꯍꯩꯖꯤꯟꯕ ꯈꯣꯠꯆꯤꯟꯕ ꯑꯗꯒꯤ ꯇꯨꯔꯦꯟꯗꯒꯤ ꯅꯨꯡꯩꯉꯣꯏ ꯄꯦꯛꯇꯅ ꯈꯣꯠꯇꯅ ꯊꯕꯛꯁꯦ ꯃꯈꯟ ꯃꯈꯜ ꯃꯌꯥꯝ ꯖꯥꯠ ꯖꯥꯠꯀꯤ ꯃꯊꯪ ꯄꯨꯟꯁꯤꯗꯣ ꯑꯝꯇ ꯇꯧ ꯇꯧꯋ ꯊꯦꯡꯅꯔꯦ
ꯍꯣꯏ ꯇ꯭ꯔꯤꯃꯦꯟ ꯑꯗꯨꯁꯨ ꯇꯧꯗꯕ ꯌꯥꯗꯦ ꯇꯕꯪ ꯍꯥꯥꯛꯇꯅꯦ
ꯎꯝ ꯍꯥꯏꯗꯣꯛꯄꯁꯤ ꯑꯝꯇ ꯁꯪꯗ꯭ꯔꯕ
ꯏꯇꯥꯎꯕꯤꯍꯣꯏꯗꯤ ꯏꯟꯁꯥꯡ ꯅꯥꯄꯤꯗꯣ ꯍꯤꯡꯒꯣꯜ ꯂꯩꯇꯕꯅꯤꯅ ꯗꯨꯀꯥꯟꯗꯒꯤ ꯂꯣꯏꯅ ꯕꯖꯥꯔꯗꯒꯤ ꯂꯩꯔ ꯆꯥꯔꯝꯃꯅꯤꯗꯣ
ꯍꯣꯏ ꯆꯥꯏ ꯑꯁ ꯆꯥꯦ
ꯏꯇꯥꯎꯕꯤ ꯑꯗꯣ ꯑꯩꯈꯣꯏꯗ ꯅꯣꯡꯃ ꯂꯥꯛꯑꯣ ꯑꯗꯨꯒ ꯄꯨꯟꯗꯕꯁꯨ ꯀꯨꯏꯔꯦ ꯆꯥꯛ ꯆꯔꯥ ꯑꯃ ꯆꯥꯃꯤꯟꯅꯔꯒ ꯏꯪꯒꯣꯜꯗꯣ ꯀꯃꯥꯏ ꯀꯃꯥꯏꯅ ꯇꯧꯕꯅꯣ ꯍꯥꯏꯕꯗꯣ ꯑꯩ ꯇꯥꯎꯕꯤꯁꯨ ꯌꯦꯡꯉꯣ ꯐꯖꯕꯅꯦ ꯐꯖꯔꯦ ꯍꯧꯖꯤꯛꯇꯤ ꯇꯦꯡꯕ ꯅꯨꯡꯉꯥꯏꯔꯦ ꯀꯤ ꯑꯣꯏꯗꯤ ꯑꯗꯨꯝ ꯃꯔꯛ ꯁꯤꯗ ꯅꯣꯡ ꯇꯥꯔꯒꯁꯨ ꯂꯦꯟꯒꯨꯝꯕ ꯅꯨꯡꯁꯤꯠꯀꯨꯝꯕ ꯌꯥꯎꯕꯤꯔꯛ ꯅꯠꯇ꯭ꯔꯒꯗꯤ ꯀꯣ ꯈꯔꯗꯤ ꯀꯥꯟꯅꯒꯗ꯭ꯔꯅ ꯈꯜꯂꯤ ꯃꯥꯡꯈꯤꯗꯣꯏ ꯁꯤꯡꯗꯣ ꯑꯗꯨꯕꯨ ꯈꯪꯗꯦ ꯀꯔꯤ ꯇꯧꯗꯣꯏꯅꯣ
ꯁꯥꯥꯟꯅꯗꯤ ꯃꯅꯤꯄꯨꯔꯒꯤ ꯋꯦꯗꯔꯁꯦ ꯇꯝꯕ ꯉꯝꯃꯝꯕꯅꯤ ꯍꯧꯖꯤꯛꯀꯥꯟꯁ ꯇꯝꯕ ꯉꯝꯗ꯭ꯔꯦꯗꯅ
ꯑꯗꯨꯅꯤꯅꯦ ꯁꯤꯖꯟꯁꯦ ꯆꯦꯟꯖ ꯇꯧꯕꯁꯤꯗ ꯀꯔꯤꯅꯣ ꯈꯪꯗꯣꯏꯅꯦ ꯃꯁꯦ ꯑꯇꯩ ꯑꯇꯩꯗ ꯑꯝꯇ ꯅꯠꯇꯦꯕ ꯃꯁꯦ ꯎ ꯋꯥ ꯀꯣꯛꯊꯣꯛꯂꯛꯄ ꯇꯧꯕꯁꯦ ꯑꯁꯤꯅꯅꯦꯕ
ꯎꯝ ꯃꯥꯅꯦ ꯃꯥꯅꯦ ꯁꯤꯅꯁꯨ ꯑꯌꯥꯝꯕ ꯁꯤꯗꯒꯤ ꯍꯧꯔꯛꯄꯅꯤꯅ ꯒ꯭ꯂꯣꯕꯦꯜ ꯋꯥꯔꯃꯤꯡꯁꯦ
ꯑꯩꯈꯣꯏꯅꯁꯨ ꯀꯟꯕ ꯉꯝꯕ ꯅꯠꯇꯃꯤꯅ ꯀꯔꯤꯗꯤ ꯍꯥꯏꯔꯅꯤ
ꯑꯩꯈꯣꯏꯅ ꯀꯟꯕ ꯉꯝꯗꯕ ꯍꯥꯏꯕꯁꯦ ꯉꯝꯕꯗꯤ ꯉꯝꯒꯅꯤ ꯇꯧꯕꯇꯕꯨ ꯑꯩꯈꯣꯏ ꯃꯤꯑꯣꯏꯕꯅ ꯒ꯭ꯌꯥꯟ ꯇꯥꯃꯤꯟꯅꯕ ꯑꯃ ꯆꯪꯉꯦꯕ ꯑꯩꯈꯣꯏ ꯃꯤꯑꯣꯏꯕꯅ ꯒ꯭ꯌꯥꯟ ꯇꯥꯃꯟꯗꯕ
ꯍꯣꯏꯅꯦ ꯐꯔꯦ ꯇꯧꯋ ꯁꯤꯅ ꯁꯤ ꯑꯣꯏꯈ꯭ꯔꯁꯨ ꯌꯥꯏꯔꯁꯦ ꯑ ꯍꯧꯖꯤꯁ ꯁꯦ ꯅꯨꯡꯁꯥ ꯌꯥꯝ ꯀꯟꯅ ꯁꯥꯕ ꯑꯃ ꯇꯧꯈꯠꯂꯛꯏꯗꯅ ꯑꯗꯨꯅ ꯆꯥꯕ ꯊꯛꯄ ꯃꯇꯝꯗ ꯈꯔ ꯈꯔ ꯆꯦꯛꯁꯤꯟꯅ ꯆꯥꯕꯤꯌꯨ ꯇꯥꯎꯕꯤꯌꯨ ꯍꯥꯏꯁꯨ ꯏꯃꯨꯡ ꯃꯅꯨꯡ ꯑꯅꯥ ꯑꯌꯦꯛ ꯌꯥꯎꯗꯅꯕ
ꯍꯣꯏ ꯑꯗꯣ ꯆꯥꯁꯦ ꯍꯧꯖꯤꯛꯀꯥꯟꯁꯦ ꯑꯩꯈꯣꯏꯁ ꯂꯩꯅ ꯉꯥꯛꯇ ꯆꯥꯕꯅꯤꯅ ꯍꯥꯏꯇꯥꯔꯦ ꯁꯤꯅ ꯐꯔꯤꯅꯤ ꯁꯤꯅ ꯑꯁꯕꯅꯤ ꯑꯝꯇ ꯈꯪꯗꯦ ꯕꯖꯥꯔꯗꯗꯤ ꯌꯣꯜꯂꯤꯕ ꯄꯣꯠꯈꯩꯁꯦ ꯐꯖꯅ ꯂꯣꯏ ꯎꯔꯦꯗꯧ ꯑꯗꯨꯅ ꯑꯗꯨꯝ ꯐꯖꯕ ꯍꯥꯏꯕꯁꯤꯇꯕꯨ ꯂꯣꯏꯅꯃꯛ ꯆꯥꯅꯤꯡꯉꯤ ꯑꯗꯨꯅ ꯂꯩꯁꯟꯕꯅꯤꯗꯣ
ꯑꯗꯣ ꯁꯨꯃꯥꯏꯅ ꯇꯧꯕ ꯏꯇꯥꯎ ꯆꯥꯕ ꯃꯇꯝꯗ ꯑꯆꯝꯕꯁꯤꯅ ꯍꯦꯟꯅ ꯆꯥꯕ ꯊꯥꯎꯁꯦ ꯁꯤꯃꯗꯤ ꯐꯥꯒꯅ ꯆꯥꯔꯨ ꯂꯅ ꯊꯥꯎ ꯆꯥꯕꯁꯤ ꯑꯁ ꯐꯠꯂꯝꯗ꯭ꯔꯦ ꯏꯁꯥꯗ
ꯑꯣ
ꯌꯥꯔꯤꯃꯉꯩ ꯁꯂꯥꯠꯀꯨꯝꯕ ꯑꯗꯒꯤ ꯆꯝꯊꯣꯡꯒꯨꯝꯕ ꯆꯝꯐꯨꯠ ꯀꯨꯝꯕ ꯁꯨꯃꯥꯏꯅ ꯆꯥꯕꯤꯕ ꯑꯗꯒꯤ ꯁꯥ ꯁꯥ ꯉꯥꯁꯦ ꯁꯤ ꯀꯌꯥ ꯁꯥꯗꯕ ꯁꯥ ꯉꯥ ꯆꯥꯕꯁꯦ ꯍꯣꯏ ꯆꯥꯒꯗꯕꯅꯤ ꯅꯣꯡ ꯐꯥꯗꯣꯛꯁꯦ ꯀꯣ ꯆꯥꯒꯗꯕꯅꯤ ꯆꯥꯗꯕꯗꯤ ꯌꯥꯗꯦ ꯃꯤ ꯑꯣꯏꯅ ꯄꯣꯑꯝꯅ ꯑꯗꯨꯕꯨ ꯍꯦꯟꯖꯤꯟꯕꯁꯦ ꯁꯤꯃꯗꯤ ꯁꯤꯃꯗꯤ ꯌꯥꯗ꯭ꯔꯦ ꯍꯦꯟꯖꯤꯜꯂꯨꯔꯅꯨ
ꯌꯦꯦꯟꯟꯕꯁꯦ ꯑꯩꯈꯣꯏꯁꯨ ꯆꯤꯟꯖꯥꯛꯁꯦ ꯈꯪꯗꯦ ꯀꯛꯀꯦ ꯀꯛꯀꯦꯅꯕꯨꯗꯤ ꯑꯗꯨꯝ ꯇꯧꯕ ꯑꯗꯣ ꯀꯛꯄꯁꯦ ꯍꯦꯛ ꯉꯝꯗꯕ
ꯑꯗꯨ ꯉꯝꯅꯕ ꯍꯣꯠꯅꯒꯗꯕꯅꯤ ꯇꯧꯋꯤ ꯑꯗꯨ ꯉꯝꯗ꯭ꯔꯗꯤ ꯑꯩꯈꯣꯏ ꯍꯧꯖꯤꯛ ꯂꯥꯏꯅꯥ ꯃꯈꯜ ꯃꯈꯜ ꯊꯣꯛꯂꯛꯏꯕ ꯃꯌꯥꯝꯁ ꯆꯤꯟꯖꯥꯛ ꯑꯒꯤ ꯉꯥꯛꯇꯅꯦ ꯑꯇꯩꯝꯇ ꯅꯠꯇꯦ ꯗꯥꯏꯇꯤꯁ ꯀ ꯀ ꯂ ꯃꯌꯥꯝꯁꯦ ꯆꯤꯅꯤ ꯑꯉꯧꯕꯁꯤꯅꯤ ꯈ꯭ꯋꯥꯏ ꯐꯠꯇ꯭ꯔꯤꯁꯦ ꯌꯥꯔꯤꯃꯈꯩ ꯆꯤꯅꯤꯖꯦ ꯀꯛꯊꯕꯤꯕ ꯆꯤꯅꯤ ꯆꯥꯕꯤꯗꯕ ꯑꯊꯨꯝꯕꯁꯦ ꯑꯊꯨꯝꯕꯒꯤ ꯁꯔꯨꯛꯁꯦ
ꯎꯝ
ꯑꯗꯒꯤ ꯊꯨꯝꯁꯦ ꯊꯨꯝꯁꯤꯁꯨ ꯌꯥꯝ ꯀꯟꯅ ꯆꯥꯕꯤꯗꯕ ꯊꯨꯝꯁꯤꯁꯨ ꯍꯛꯆꯥꯡꯒꯤ ꯁꯔꯨ ꯁꯔꯨꯒꯤ ꯄꯥꯔꯠꯁꯤꯗꯅꯦ ꯌꯥꯝ ꯁꯣꯏꯕꯁꯦ
ꯑꯣ
ꯑꯗꯨ ꯍꯧꯖꯤꯛꯀꯥꯟꯗꯤ ꯏꯇꯥꯎꯕꯤ ꯀꯔꯤ ꯏꯟꯖꯥꯡꯅ ꯏꯍꯥꯎ ꯍꯥꯎꯔꯤꯒꯦ ꯆꯥꯕ ꯌꯥꯔꯁꯨꯦ ꯆꯤꯟꯖꯥꯛꯁꯤꯗ
ꯍꯧꯖꯤꯛꯀꯥꯟꯗꯤ ꯁꯥꯕꯨꯗꯤ ꯁꯥꯒꯂꯤ ꯑꯗꯣ ꯊꯥꯎ ꯉꯥꯛꯇꯪ ꯆꯥꯏꯗꯅ ꯑꯩꯈꯣꯏꯁ
ꯑꯁ ꯑꯩꯅ ꯍꯥꯏꯗꯨꯅꯦ ꯏꯇꯥꯎꯒꯤ ꯊꯥꯎꯗꯣ ꯈꯔ ꯀꯛ ꯊꯣꯛꯅ
ꯍꯣꯏ ꯀꯛꯂꯒꯕꯨꯗꯤ ꯐꯖ ꯀꯟꯅ ꯍꯣꯠꯅꯕꯅꯤ ꯑꯗꯨꯕꯨ ꯍꯣꯇꯦꯜ ꯃꯌꯥ ꯃꯤꯠ ꯃꯥꯡꯁꯤꯜꯂꯤꯅꯦ ꯍꯦꯛꯣꯔ ꯍꯦꯛ ꯂꯦꯞꯊꯣꯛꯄꯁꯦ ꯍꯦꯛ ꯈꯔ ꯉꯝꯗꯕ
ꯑꯁ ꯑꯁ ꯋꯥꯇ ꯌꯦꯂ ꯍꯥꯏꯔꯒ ꯏꯇꯥꯎꯕꯤꯍꯣꯏꯒꯤ ꯊꯣꯡꯒꯥꯟ ꯕꯥꯥꯏꯗ ꯐꯝꯕ ꯍꯣꯇꯦꯜ ꯃꯌꯥꯝꯗꯣ ꯑꯁ ꯑꯗꯨ ꯑꯗꯨ ꯌꯥꯝ ꯐ ꯐꯠꯇꯕꯅꯤꯣ ꯃꯗꯨꯒꯤ ꯍꯣꯇꯦꯜ ꯑꯗꯨꯗ ꯃꯣꯏꯅ ꯌꯣꯜꯂꯤꯕ ꯁꯤꯖꯤꯟꯅꯔꯤꯕ ꯊꯥꯎ ꯀꯔꯤ ꯀꯔꯥꯗꯣ ꯍꯥꯏꯗꯤ ꯇꯥꯎꯊꯣꯛꯑ ꯊꯝꯕ ꯄꯣꯠ ꯆꯥꯕ ꯁꯤꯁꯤꯅꯦ ꯍꯥꯏꯕ ꯐꯠ ꯛꯇ꯭ꯔꯤꯁꯤ ꯇꯥꯎꯊꯣꯛꯄꯁꯦ ꯑꯗꯨ ꯊꯥꯎꯗꯨ ꯃꯣꯏꯅ ꯉꯁꯤ ꯁꯤꯖꯤꯟꯅꯔꯅꯤ ꯉꯁꯤ ꯁꯤꯖꯤꯟꯅꯕ ꯑꯔꯦꯝꯕꯗꯣ ꯍꯌꯦꯡ ꯑꯃꯨꯛ ꯁꯤꯖꯤꯟꯅꯔꯅꯤ ꯌꯦꯡꯉꯣꯏ ꯇꯥꯎꯕꯤ ꯑꯗꯨꯗ ꯀꯔꯤꯅꯣꯕ ꯐꯗꯣꯔꯤꯁꯦ
ꯍꯣꯏꯅꯦ
ꯑꯗꯨ ꯑꯗꯨꯁꯨ ꯈꯔ ꯆꯥꯕꯤꯔꯨꯔꯅꯨ ꯊꯣꯡꯉꯥꯟꯗ ꯐꯝꯃꯦꯅ ꯑꯦꯅ ꯍꯦꯛꯇ ꯁꯝꯕꯤꯗꯣ ꯍꯧꯖꯤꯛꯀꯥꯟꯗꯤ ꯑꯁꯝꯕꯤ ꯌꯥꯝꯅ ꯊꯤꯅꯔꯦꯔꯥ
ꯎ ꯑꯁ ꯊꯤꯕꯒꯤꯗꯤ ꯐꯖꯅ ꯊꯤꯔꯦꯗ ꯑꯩꯅ ꯃꯇꯝ ꯈꯔꯒꯤ ꯃꯃꯥꯡꯗ ꯔꯦꯟꯇ ꯂꯩꯔꯤꯉꯩ ꯃꯇꯝꯗ ꯏꯟꯖꯥꯡꯁꯦ
ꯎꯝ
ꯊꯥꯔꯛꯄꯗꯤ ꯐꯔꯛ ꯇꯥꯕꯅꯤꯅ ꯍꯦꯛ ꯀꯩꯅꯣ ꯇꯧꯕ ꯑ ꯍꯧꯖꯤꯛꯀꯥꯟꯒꯤ ꯊꯣꯛꯏꯕ ꯃꯤꯃꯤꯁꯦ ꯁꯤꯁꯤꯅ ꯃꯍꯨꯠ ꯈꯔꯁꯨ ꯍꯦꯛ ꯁꯤꯦꯟꯖꯜꯂꯒ ꯑꯗꯨꯝ ꯑ ꯃꯇꯝ ꯐꯥꯅ ꯌꯥꯝ ꯂꯦꯟꯕ ꯌꯥꯎꯋꯤꯗ ꯑꯌꯨꯛꯇꯁꯨ ꯃꯤꯃꯤ ꯆꯥꯕ ꯏꯟꯖꯥꯡ ꯊꯣꯡꯕ ꯇꯕꯒꯤ
ꯑꯗꯨꯅꯦ ꯑꯗꯨꯅꯤ ꯑꯗꯨꯅꯤ ꯇꯟꯕꯁꯤꯁꯨ ꯌꯥꯔꯦ ꯅꯤ ꯇ ꯇꯜꯂꯛ ꯗꯤ ꯂꯣꯏꯅ ꯁꯣꯏꯔꯦ
ꯇꯟꯗꯕꯤꯗ ꯏꯁꯥꯅ ꯁꯦꯡꯅ ꯁꯦꯝꯖꯕ ꯑꯩꯅ ꯍꯥꯏꯈꯤꯕꯗꯨ ꯑꯩꯅ ꯍꯥꯏꯖꯒꯤꯕꯗꯨ ꯁꯂꯥꯠꯀꯨꯝꯕ ꯆꯝꯐꯨꯠꯀꯨꯝꯕ ꯁꯨꯝꯕ ꯑꯆꯝꯕꯁꯦ ꯑꯁꯤꯅ ꯈ꯭ꯋꯥꯏꯗꯒꯤ ꯃ ꯐꯔꯦ ꯍꯧꯖꯤꯛ ꯃꯇꯝꯁꯤꯗꯗꯤ ꯑꯗꯨ ꯁꯥ ꯁꯥ ꯆꯥꯔꯁꯨꯀꯣ ꯁꯥꯁꯦ ꯑꯩꯈꯣꯏ ꯑ ꯆꯝꯅ ꯆꯥꯕ ꯊꯥꯎ ꯍꯥꯞꯄ ꯍꯥꯞꯇꯕꯤꯗꯀꯣ ꯃꯔꯣꯟ ꯃꯄꯥꯡ ꯌꯥꯝ ꯍꯥꯞꯇꯕꯤꯗ ꯍꯥꯞꯄ ꯇ ꯌꯥꯗꯕ ꯈꯔ ꯍꯥꯞꯄꯤꯔꯅꯤ ꯀꯣ ꯑꯗꯨꯒ ꯆꯝꯅ ꯐꯨꯠꯂꯒ ꯁꯨꯃꯥꯏꯅ ꯆꯥꯕꯤꯕ
ꯍꯣꯏꯅꯦ
ꯑꯁ ꯑꯩꯒꯤ ꯍꯤꯡꯒꯣꯟ ꯑꯩꯅ ꯍꯤꯡꯒꯣꯜ ꯀꯣꯏꯕꯗꯣ ꯑꯗꯨꯗ ꯑꯩꯅ ꯄꯨꯈ꯭ꯔꯤ ꯃꯆꯥ ꯑꯃ ꯍꯥꯞꯆꯤꯟꯕꯅꯤ ꯑꯗꯨ ꯄꯨꯈ꯭ꯈꯤ ꯃꯆꯥ ꯑꯃ ꯇꯧꯁꯤꯜꯂꯨꯔꯕꯅꯤꯅ ꯉꯥ ꯈꯔ ꯊꯥꯗꯖꯤꯟ ꯊꯥꯗꯕꯅꯤ ꯑꯁ ꯐꯖꯔꯦ ꯑꯩꯒꯤ ꯍꯧꯖꯤꯛ ꯍꯧꯖꯤꯀꯥꯟꯒꯤ ꯃꯣꯏꯒꯤ ꯍꯥꯔ ꯀꯔꯤ ꯀꯔꯥ ꯑꯗꯨꯝꯕ ꯑꯃ ꯊꯥꯞꯇꯕꯅꯤ ꯑꯩꯗꯤ ꯍꯥꯏꯗꯤ ꯑꯩꯈꯣꯏꯅ ꯆꯥꯒꯅꯤ ꯇꯕꯅꯤꯅ ꯌꯣꯟꯒꯗꯕꯁꯨ ꯅ ꯇꯕꯗꯤ ꯅꯠꯇꯕꯗꯨꯕꯣꯅ ꯑꯗꯣ ꯏꯇꯥꯎꯕꯤꯅ ꯂꯥꯛꯄ ꯀꯥꯟꯗ ꯑꯗꯨꯗ ꯐꯥꯔꯒ ꯑꯝꯇꯪ ꯆꯥꯁꯤ ꯏꯇꯥꯎꯒꯤꯁꯨ ꯃꯍꯥꯎꯗꯣ ꯌꯦꯡꯉꯨ ꯆꯥꯔꯒ ꯈꯪꯉꯤ ꯀꯌꯥꯝ ꯍꯥꯎꯒꯦ ꯍꯥꯏꯕꯗꯣ ꯏꯇꯥꯎꯕꯤꯁꯨ ꯍꯟꯕꯗ ꯑꯩ ꯍꯥꯞꯅꯕ ꯑꯗꯨꯝ ꯇꯥꯎꯕꯤ ꯇꯧꯕꯅꯤꯗ
ꯎꯝ ꯍꯣꯏ ꯑꯗꯨꯕꯨꯗꯤ ꯇꯧꯒꯦ ꯅꯣꯡꯃ ꯐꯖꯅ ꯀꯣꯏꯏꯔꯛꯀꯦ ꯑꯗꯨ ꯃꯇꯝꯁꯦ ꯊꯕꯛꯁꯦ ꯈꯔ ꯀꯣꯝꯃꯛꯄꯒ ꯍꯧꯖꯤꯛꯇꯤ ꯊꯕꯛꯁꯦ ꯆꯤꯜꯂꯤꯕꯅꯤꯅ ꯂꯥꯛꯅꯤꯡꯉꯁꯨ ꯂꯥꯛꯄ ꯉꯝꯗ꯭ꯔꯦꯗꯣ
ꯍꯣꯏꯗ ꯍꯣꯏꯗ ꯌꯥꯏꯗ ꯏꯇꯥꯎꯕꯤꯅ ꯁꯪꯕ ꯀꯥꯟꯗꯦ ꯍꯦꯛꯇ ꯀꯣꯏꯊꯣꯛꯄꯤꯔꯛꯎ ꯌꯥꯏ ꯑꯩꯒꯤ ꯍꯤꯡꯒꯣꯜꯒꯤ ꯐꯖꯕꯗꯣ ꯑꯗꯨꯁꯨ ꯌꯦꯡꯕꯤꯔꯣ ꯂꯥꯛꯑꯣ ꯉꯥꯁꯤꯡꯗꯨꯁꯨ ꯌꯦꯡꯕꯤꯔ ꯂꯥꯎꯑꯣ ꯏꯇꯥꯎꯕꯤ ꯎꯕꯗ ꯍꯟꯅꯤꯡꯉ ꯑꯣꯏ ꯇꯨꯅꯤꯗꯥ
ꯍꯣꯏ ꯑꯩꯅ ꯈꯔ ꯄꯥꯝꯖꯕꯒ ꯑꯗꯣ ꯉꯥꯗꯤ ꯀꯔꯤ ꯀꯔꯤ ꯉꯥ ꯃꯈꯜ ꯊꯥꯗꯕꯤꯔꯤꯅꯣ
ꯉꯥꯁꯦ ꯒ꯭ꯔꯥꯁ ꯀꯞ ꯁꯤꯜꯚꯔ ꯀꯞ ꯑꯗꯒꯤ ꯃꯩꯇꯩ ꯉꯥ ꯈꯔ ꯁꯨꯝ ꯇ꯭ꯔꯥꯏ ꯇꯧꯖꯩꯩꯅ ꯁꯔꯦꯡ ꯑꯗꯨꯁꯨ ꯆꯠ ꯇꯔꯥꯃꯨꯛ ꯍꯥꯞ ꯍꯥꯞꯆꯤꯟꯈꯤꯕꯅꯤ ꯑꯣ ꯀꯦꯖꯤ ꯑꯅꯤ ꯃꯈꯥꯏ ꯁꯨꯃꯥꯏꯅ ꯇꯥꯕꯗꯤ ꯍꯧꯔꯛꯑꯕ ꯃꯥꯜꯂꯦ ꯉꯍꯥꯅꯨꯛ ꯐꯥꯏꯌꯦ ꯑꯁ ꯍꯥꯎꯕꯗꯤ ꯍꯥꯎꯔꯛꯦꯍꯦ ꯕꯖꯥꯔꯗ ꯌꯣꯟꯕꯗꯨꯒꯗꯤ ꯃꯥꯟꯅꯗ꯭ꯔꯦ
ꯍꯣꯏꯅꯦ ꯑꯗꯨꯒꯨꯝꯕꯗꯤ ꯈꯔ ꯈꯦꯠꯅꯔꯃꯅꯤ
ꯎꯝ
ꯏꯁꯥꯅꯁꯨꯖꯔꯛꯇ ꯏꯁꯥꯅ ꯆꯥꯕꯁꯤꯅ ꯃꯩꯁ ꯍꯥꯏ
ꯎꯝ ꯃꯍꯥꯎꯁꯦ ꯇꯣꯡꯉꯥꯜꯂꯦꯕ ꯕꯖꯥꯔꯗ ꯌꯣꯟꯕꯁꯤꯅ ꯀꯔꯤ ꯍꯥꯏꯅꯤ ꯑꯩꯈꯣꯏꯅ ꯊꯣꯡꯕ ꯀꯥꯟꯗꯀꯣ ꯉꯥꯁꯦ ꯃꯁꯥꯁꯦ ꯆꯕꯤꯠ ꯆꯕꯤꯠ ꯂꯥꯎꯕ ꯑꯃ ꯂꯩꯗꯅ ꯈꯪꯉꯤꯗꯅ ꯀꯣꯏ ꯇꯥꯎ ꯑꯗꯨ ꯌꯨꯝꯗꯒꯤ ꯐꯥꯖꯕꯁꯤꯅ ꯑꯣꯤꯂꯥꯔ ꯀꯁꯤ ꯑꯕ ꯀꯥꯟꯁꯨ ꯌꯥꯝꯅ ꯃꯍꯥꯎ ꯂꯩꯔꯦ ꯆꯥꯕꯗ ꯌꯥꯝ ꯅꯨꯡꯉꯥꯏꯕꯗꯣ ꯑꯗꯨ ꯑꯣꯏꯕ
ꯎꯝ ꯑꯗꯣ ꯑꯩꯅ ꯉꯥꯁꯦ ꯁꯨꯝ ꯆꯥꯕ ꯍꯥꯎꯕꯒꯤ ꯀꯩꯅꯣ ꯇꯧꯕꯁꯦ ꯀꯔꯝꯕ ꯉꯥꯅ ꯍꯦꯟꯅ ꯀꯔꯝꯕ ꯖꯒꯥꯗ ꯂꯣꯏꯔꯒ ꯉꯥꯁꯦ ꯍꯥꯎꯋꯦꯅ ꯁꯨꯝ ꯈꯟꯕꯗꯀꯣ ꯑꯩꯅ ꯁꯨꯝ ꯃꯌꯥꯝꯗꯒꯤ ꯁꯨꯝ ꯁꯖꯦꯁꯟ ꯂꯧꯕ ꯇꯟꯅꯔ ꯃꯅꯅꯕ ꯑꯣꯏ ꯏꯃꯥꯟꯅꯕꯤ ꯑꯩꯒꯤ ꯃꯔꯨꯞꯂꯣꯏꯁꯤꯡꯗꯒꯤ ꯍꯥꯏꯇꯥꯔꯦ ꯃꯣꯏꯅ ꯁꯨꯝ ꯍꯥꯏꯔꯛꯄꯗ ꯇꯨꯔꯦꯟꯒꯤ ꯉꯥꯁꯦ ꯃꯁꯤꯅꯦꯅ ꯍꯥꯎꯋꯦꯅ ꯍꯥꯏ
ꯍꯣꯏ ꯍꯣꯏ ꯍꯣꯏ ꯇꯨꯔꯦꯟꯒꯤ ꯉꯥꯁꯨ ꯍꯥꯎꯒꯅꯤ ꯍꯥꯏꯗꯤ ꯇꯨꯔꯅ ꯍꯥꯏꯁꯤ ꯗꯤ ꯀꯔꯤ ꯀꯔꯤꯒꯨꯝꯕ ꯐꯠꯇꯥꯎ ꯄꯣꯏꯠ ꯊꯥꯗꯕ ꯁꯎꯋꯤ ꯑꯗꯨꯒꯕ ꯆꯥꯕꯗꯤ ꯅꯠꯇꯕꯅꯤꯅ ꯍꯥꯏꯗꯤ ꯍꯧꯖꯤꯛ ꯃꯇꯝꯒꯤ ꯍꯥꯔ ꯀꯔꯤ ꯀꯔꯥ ꯇꯨꯔꯦꯟꯗꯗꯤ ꯊꯥꯗꯅꯗꯦꯗꯅ ꯃꯤ ꯀꯅꯥꯝꯇ ꯇꯁꯨ ꯀꯅꯥꯅꯁꯨ ꯑꯗꯨꯅ ꯃꯁꯥꯅ ꯄꯟꯆꯤꯟꯖꯥꯛ ꯊꯤꯖꯔꯒ ꯆꯥꯕꯅꯤꯅ ꯊꯕꯒꯅꯤ
ꯑꯗꯨꯅꯦ ꯑꯩꯁꯨ ꯉꯥꯏꯍꯥꯛ ꯅꯣꯡ ꯑꯃ ꯆꯥꯏꯌꯦ ꯒ꯭ꯔꯥꯁ ꯀꯥꯞꯇꯣ ꯑꯁ ꯈꯍꯥꯎ ꯑꯃ ꯇꯧꯕ ꯍꯥꯏꯇꯥꯔꯦ ꯆꯀꯤꯃꯗꯤ ꯍꯥꯏꯗꯤ ꯃꯣꯔꯣꯛ ꯈꯔ ꯁꯥꯍꯟꯁꯤꯦꯅ ꯃꯣꯔꯣꯛꯇꯨꯁꯨ ꯍꯦꯛ ꯁꯥꯍꯜꯂꯒ ꯑꯂꯨ ꯈꯔ ꯊꯥꯛꯆꯤꯜꯂꯒ ꯑꯗꯨꯃꯥꯏꯅ ꯆꯥꯔꯨꯔꯦ ꯑꯁ ꯃꯗꯨꯗꯩ ꯒꯤ ꯃꯍꯥꯎ ꯀꯥꯎ ꯉꯝꯗꯦ ꯉꯁꯤꯗꯤ
ꯍꯣ ꯑꯗꯣ ꯏꯇꯥꯎꯒꯤꯁꯨ ꯑꯩꯈꯣꯏꯗ ꯅꯣꯡꯃ ꯀꯣꯏꯊꯣꯛꯄꯤꯔꯛꯑꯣ ꯑꯗꯨꯒ ꯑꯩꯒꯤ ꯄꯨꯈ꯭ꯔꯤꯗ ꯊꯥꯗꯕ ꯉꯥꯗꯣ ꯏꯇꯥꯎꯕꯤꯒ ꯑꯩꯒ ꯄꯨꯟꯅ ꯍꯦꯛꯇ ꯐꯝꯃꯤꯟꯅꯔꯒ ꯍꯥꯎꯅ ꯊꯣꯡꯉꯒ ꯆꯥꯊꯣꯛꯁꯤ
ꯍꯣꯏ ꯍꯣꯏ ꯆꯥꯊꯣꯛꯁꯤ ꯆꯥꯊꯣꯛꯁꯤ ꯑꯗꯨꯒ ꯂꯝ ꯖꯒꯥ ꯈꯔꯗꯁꯨ ꯅꯣꯏ ꯑꯗꯣꯝ ꯅꯥꯀꯜꯂꯣꯝꯗ ꯈꯔ ꯀꯣꯏꯐꯝ ꯆꯥꯐꯝ ꯈꯔ ꯑꯗꯨꯝ ꯂꯩꯕ ꯇꯥꯏ
ꯍꯣꯏ ꯂꯩꯅꯦ ꯌꯥꯝꯅ ꯂꯩꯅꯦ ꯐꯖ ꯐꯖꯕ ꯃꯐꯝ
ꯍꯣꯏ ꯑꯍꯥꯟꯕꯗꯅꯦ ꯍꯣꯏ ꯑꯍꯥꯟꯕꯗꯅ ꯇꯧꯒ ꯑꯩꯒꯤꯗ ꯐꯥꯔꯝꯗꯨꯗ ꯍꯦꯛꯇ ꯆꯥꯕ ꯊꯛꯄ ꯇꯧꯔꯒ ꯆꯥꯕ ꯊꯛꯄ ꯃꯌꯥꯝ ꯄꯣꯊꯥꯕ ꯂꯣꯏꯔꯒ ꯑꯗꯨꯝ ꯇꯧꯔꯦ ꯑꯅꯛꯄ ꯖꯒꯥꯗ ꯃꯐꯝ ꯐꯖꯕꯒ ꯖꯒꯥ ꯈꯔꯗꯤ ꯂꯩꯔꯝꯃꯅꯤ ꯑꯗꯨꯒꯤ ꯖꯒꯥꯗꯨꯗ ꯍꯦꯛꯇ ꯀꯣꯏꯕ ꯆꯠꯂꯨꯔꯁꯤ
ꯁꯠ ꯁꯠ ꯌꯥꯏ ꯁꯠꯔꯤ
ꯑꯗꯣ ꯍꯧꯖꯤꯛꯇꯤ ꯆꯥꯛ ꯏꯁꯤꯡꯗꯤ ꯀꯃꯥꯏꯅ ꯇꯧꯔꯒꯦ